ꯍꯜꯂꯣ
ꯇꯥꯕ꯭ꯔꯣ
ꯇꯥꯏꯌꯦ ꯇꯥꯏꯌꯦ
ꯑꯣ
ꯍꯧꯖꯤꯛꯀꯤꯗꯣ ꯃꯇꯣꯝꯇ ꯀꯛꯈ꯭ꯔꯦ
ꯇꯥꯗꯤ ꯇꯥꯏꯕꯀꯣ ꯃꯃꯤ ꯁꯥꯃꯤ ꯃꯃꯤ ꯁꯥꯃꯤ ꯍꯥꯏꯕ ꯖꯥꯠꯇꯣ ꯇꯧꯌꯦ ꯗ
ꯇꯥꯔꯕꯣ
ꯍꯣꯏ ꯇꯥꯏꯌꯦ
ꯍꯧꯖꯤꯛꯀꯤꯗ ꯃꯇꯣꯝꯇ ꯀꯛꯈꯤꯖꯦ ꯅꯪꯅ ꯀꯛꯏꯔꯣ
ꯑꯩꯅ ꯀꯛꯄ ꯅꯠꯇꯦ ꯅꯪꯒꯤ ꯃꯈꯣꯟꯗꯣ ꯁꯨꯛꯇꯥ ꯇꯥꯗꯕ
ꯑꯣ ꯍꯧꯖꯤꯛꯇꯤ ꯇꯥꯔꯕꯣ
ꯍꯧꯖꯤꯛꯇꯤ ꯇꯥꯔꯦ ꯑꯗꯣ ꯑꯩꯒꯤ ꯅꯥ ꯄꯪꯕꯗꯧꯅ ꯇꯥꯏ
ꯅꯪ ꯉꯁꯥꯏ ꯅꯨꯡꯗꯤꯟꯗꯩ ꯅꯅꯥ ꯄꯪꯍꯧꯔꯗꯥꯏꯅꯦ
ꯍꯥꯥ
ꯉꯁꯥꯏ ꯅꯨꯡꯊꯤꯟꯗꯒꯤ ꯅꯥ ꯄꯪꯕ ꯄꯪꯍꯧꯔꯗꯥꯏ ꯅꯪꯕꯣ
ꯑꯗꯨꯅꯅꯦꯅꯦ ꯈꯪꯗꯦ ꯅꯪꯅ ꯇꯧꯔꯛꯑꯗꯤꯀꯣ ꯍꯦꯛꯇ ꯄꯪꯁꯤꯟꯈꯤꯕ
ꯑꯣ ꯑꯇꯩꯩꯅ ꯇꯧꯔꯗꯤ ꯄꯪꯗꯦꯕ
ꯎꯝ ꯍꯣꯏ
ꯆꯥꯛ ꯆꯥꯔꯕꯣ
ꯍꯣꯏ ꯆꯥꯔꯦ
ꯀꯩ ꯏꯟꯖꯥꯡ ꯆꯥꯔꯒꯦ
ꯆꯥꯕꯒ ꯊꯛꯄꯒ ꯇꯨꯝꯕꯒ ꯑꯦꯟꯖꯥꯡꯒꯤꯗꯤ ꯆꯝꯐꯨꯠꯅꯦ ꯈꯪꯗꯦꯗꯥ ꯅꯨꯡꯉꯥꯏꯃꯟꯗꯅꯀꯣ ꯍꯥꯥ
ꯌꯥꯝ ꯅꯨꯡꯉꯥꯏꯅ ꯂꯩꯔꯦꯅꯦꯀꯣ ꯑꯗꯨꯗꯤ
ꯍꯣꯏ ꯅꯨꯡꯉꯥꯏ ꯃꯃꯟꯗꯅ ꯃꯇꯣꯟ ꯂꯣꯝꯃꯦ ꯍꯥꯏꯕ꯭ꯔꯥ ꯑꯗꯣ ꯇꯧꯔꯦ
ꯃꯇꯣꯟ ꯂꯣꯃꯦ
ꯅꯣꯏ ꯀꯩꯅꯣ ꯍꯥꯜꯂꯕꯣ
ꯀꯅꯥ
ꯑꯃꯗꯣ ꯍꯜꯂꯛꯑꯕ ꯅꯣꯏꯒꯤ
ꯍꯜꯂꯛꯑꯣꯍꯦ ꯆꯤꯡꯗ ꯆꯠꯈꯤꯕꯗꯨꯕꯨ ꯀꯃꯥꯏ ꯍꯜꯂꯛꯇꯣꯏꯅꯣꯗ
ꯑꯁ ꯑꯗꯨꯗꯤ ꯑꯉꯥꯡꯗꯒ ꯅꯣꯏ ꯅꯕꯥꯏꯅꯤꯗꯪ ꯂꯩꯕ ꯀꯤꯔꯣꯏꯗ꯭ꯔꯣ
ꯀꯃꯥꯏ ꯀꯤꯗꯣꯏꯅꯣ ꯑꯩꯈꯣꯏꯗ ꯑꯍꯟ ꯏꯆꯥꯎ ꯆꯥꯎꯕ ꯑꯃ ꯂꯩꯌꯦ ꯐꯃꯨꯡꯗꯒꯤ ꯂꯦꯡ ꯂꯦꯡ ꯂꯦꯡꯗꯕ ꯑꯃ ꯑꯍꯟ ꯂꯩꯌꯦ
ꯑꯣ ꯐꯃꯨꯡꯗꯒꯤ ꯂꯦꯡꯗꯕ ꯑꯝ ꯂꯩꯌꯦ
ꯑꯥ ꯑꯗꯨ ꯂꯩꯔꯤ ꯈꯩꯗꯤ ꯁꯨꯛꯀꯤ ꯀꯤꯗ꯭ꯔꯦ
ꯑꯣ ꯐꯩꯌꯦ ꯐꯩꯌꯦ ꯀꯤꯗ꯭ꯔꯗꯤ
ꯃꯥꯟꯗꯦꯗ ꯍꯥꯥ
ꯆꯥꯔꯦ ꯆꯥꯛ ꯆꯥꯔꯦ ꯑꯩ ꯉꯁꯥꯏ ꯉꯥ ꯐꯥ ꯆꯠꯂꯨꯏꯗꯅ ꯆꯠꯈꯤꯗꯅꯦ
ꯑꯥ
ꯉꯁꯥꯏ ꯑ ꯑꯩ ꯅꯤꯡꯁꯤꯡꯉꯤꯕꯣ ꯉꯁꯥꯏꯒꯤꯗꯣ
ꯑꯥ
ꯑꯗꯨꯅꯦ ꯉꯥ ꯐꯥ ꯆꯠꯂꯦ ꯉꯥ ꯐꯥꯔꯛꯑꯦ ꯑꯗꯨꯒ ꯊꯣꯡꯉ ꯆꯥꯔꯦ
ꯑ꯭ꯁ ꯍꯥꯎꯔꯅ ꯍꯥꯎꯔꯝꯒꯅꯤ ꯑꯗꯣ ꯅꯪꯗꯤ ꯉꯥꯁꯨ ꯆꯥꯗꯦ ꯍꯥꯏꯇꯥ
ꯉꯥ ꯑꯃ ꯑꯆꯧꯕꯗ ꯈꯪꯕ꯭ꯔꯥ ꯕꯤꯛ ꯍꯦꯟꯗꯣ
ꯎꯝ
ꯐꯔꯦꯏ ꯂꯩꯔꯝꯃꯦ ꯑꯥ
ꯑꯣ ꯐꯣꯠꯇꯣ ꯊꯔꯛꯀꯦ ꯍꯥꯏꯗꯦ
ꯑꯩ ꯑꯗꯨ ꯚꯥꯞ ꯑꯣꯏꯍꯧꯗꯦ ꯋꯥꯆꯞꯇꯨ ꯍꯔꯦꯟꯗꯩ ꯑꯁ ꯃꯦꯁꯦꯁ ꯊꯥꯔꯛꯄ ꯌꯥꯔꯣꯏꯌꯦ ꯅꯣꯏ ꯀꯩꯅꯣꯅ ꯐꯨꯔꯣꯏꯗ꯭ꯔꯣ
ꯍꯥꯥ
ꯁꯤ ꯅꯝꯕꯔꯖꯦ ꯋꯥꯆꯞꯇ ꯃꯦꯁꯦꯁ ꯊꯥꯔꯛꯄ ꯌꯥꯕ꯭ꯔꯣ
ꯌꯥꯏꯅ
ꯌꯥꯔꯗꯤ ꯊꯥꯔꯛꯀꯦ
ꯉꯥ ꯉꯥ ꯑꯆꯧꯕꯗꯤ ꯃꯀꯣꯛꯇꫭ ꯍꯥꯎꯕꯅꯦ
ꯎꯝ ꯅꯀꯣ ꯍꯥꯎꯋꯦ ꯉꯥ ꯑꯆꯧꯕꯗꯤ
ꯃꯀꯣꯛꯅ ꯃꯔꯨꯅꯤ ꯍꯥꯏꯕꯗꯣ
ꯑꯥꯎ ꯑꯉꯥꯡꯒꯩ ꯇꯨꯝꯒ꯭ꯔꯕꯣ
ꯍꯣꯏ
ꯅꯇꯣꯝꯇ ꯉꯥꯏꯍꯧꯔꯕꯣ
ꯂꯥꯡꯍꯟꯕ ꯌꯥꯗꯦꯅꯦ ꯑꯩꯅꯀꯣ ꯆꯩ ꯊꯥꯡꯔ ꯊꯥꯔꯒ ꯇꯨꯝꯍꯜꯂꯤꯅꯤ
ꯆꯩꯅ ꯐꯨꯔ ꯇꯨꯝꯍꯜꯂꯤꯕ
ꯍꯥꯥ
ꯑꯉꯥꯡꯗꫭ ꯐꯨꯕꯤꯒꯅꫭ
ꯃꯔꯛ ꯃꯔꯛꯇꯗꯤ ꯐꯨꯔꯤꯅꯦ
ꯎꯝ ꯅꯝꯍꯦꯟꯕꯒꯤ
ꯍꯣꯏ ꯂꯝꯍꯦꯟꯕ ꯀꯥꯟꯗ ꯐꯨꯨꯔꯤꯅꯦ
ꯑꫭ
ꯐꯨꯗ꯭ꯔꯗꯤ ꯃꯣꯏꯁꯦ ꯂꯝꯍꯦꯟꯃꯟꯗꯅ ꯀ ꯂꯝ ꯌꯧꯔꯦ ꯍꯥꯏꯕꯗꯨ ꯑꯣꯏꯒꯅꯤꯅꯦ
ꯃꯥꯟꯅꯦ ꯃꯥꯟꯅꯦ ꯈꯔ ꯐꯨꯍꯧ ꯐꯨꯍꯧꯗ꯭ꯔꯗꯤ ꯍꯌꯦꯡ ꯆꯥꯎꯔꯀꯥꯟꯗ ꯂꯝ ꯃꯌꯥꯝ ꯍꯦꯟꯗꯣꯏꯕ
ꯑꯗꯨꯅꯦ ꯅꯪ ꯐꯥꯎ ꯌꯥꯝ ꯂꯝꯍꯦꯜꯂꯦꯅ ꯅꯣꯏ ꯏꯃꯥ ꯏꯄꯥꯅ ꯐꯨꯔꯛꯇꯕ ꯒꯤꯅꯦ ꯑꯩ ꯈꯪꯉꯦ
ꯑꯩꯗꯤ ꯂꯝ ꯍꯦꯟꯗꯝꯅꯤꯍꯦ ꯑꯩꯗꯤ ꯌꯥꯝ ꯐꯕꯅꯤꯍꯦ
ꯇꯥꯕ꯭ꯔꯣ
ꯑꯧ
ꯑꯩꯗꯤ ꯂꯝꯍꯦꯟꯗꯞꯅꯦ
ꯈꯪꯉꯦꯗꯥ ꯈꯪꯉꯦꯗꯥ
ꯈꯪꯉꯝꯅꯤ ꯈꯪꯉꯝꯅꯤ
ꯅꯣꯏ ꯡ ꯕꯣꯜꯒ ꯌꯦꯡꯒꯗ꯭ꯔꯣ ꯅꯪ
ꯑꯦ ꯃꯦꯁꯤꯒꯤ ꯐꯥꯟꯅꯦ ꯌꯦꯡꯗꯣꯏꯅꯦ
ꯃꯦꯁꯤꯒꯤ ꯐꯦꯟꯅꯦ ꯑꯩ ꯌꯦꯡꯉꯣꯏꯗ꯭ꯔꯣ
ꯍꯥꯥ
ꯌꯦꯡꯃꯤꯟꯅꯖꯤ ꯂꯥꯎꯗꯅ
ꯂꯥꯛꯀꯗꯕꯗꯣ ꯇꯜꯂꯦꯗ ꯄꯥꯏꯔꯛꯁꯤꯔ ꯈꯪꯗꯦ
ꯄꯥꯏꯔꯛꯑꯣ ꯍꯦꯜꯂꯤꯀꯨ
ꯄꯥꯏꯔꯛꯑꯁꯨ ꯑꯩꯗꯤ ꯕꯣꯜ ꯌꯦꯡꯔꫭꯏꯗ
ꯀꯩ ꯌꯦꯡꯉ ꯂꯩꯗꯣꯏꯕ ꯑꯗꯨꯗꯤ
ꯅꯪꯒꯤ ꯏꯟꯁꯥꯡꯗꯣ
ꯏꯟꯖꯥꯡꯗꯣꯗ ꯌꯦꯡꯉ ꯂꯩꯒꯦ ꯍꯥꯏꯔꯣ
ꯏꯟꯖꯥꯡ ꯍꯦꯟꯖꯥꯡ ꯂꯩꯕ ꯃꯐꯝꯗꯨꯗ ꯅꯣꯏ ꯉꯥ ꯊꯣꯡꯉꯦ ꯍꯥꯏꯗꯥꯏꯅꯦ
ꯑꯥ
ꯅꯣꯏ ꯉꯥ ꯊꯣꯡꯉꯒ ꯆꯥꯏ ꯍꯥꯏꯗꯥꯏꯅꯦ ꯑꯝꯐꯥꯎ ꯂꯦꯝꯗ꯭ꯔꯕꯣ
ꯑꯥ ꯂꯩꯔꯝꯒꯤꯅꯤꯌꯦ
ꯍꯥꯥ
ꯂꯩꯔꯝꯒꯤꯅꯤꯕ
ꯑꯗꯨꯅꯦ ꯑꯩꯅꯕꯨ ꯂꯥꯛꯑꯗꯤ ꯕꯣꯜ ꯌꯦꯡꯉꯣꯏ ꯑꯗꯨꯗ ꯆꯠ ꯍꯦꯛ ꯗꯥꯏꯔꯦꯛ ꯆꯠ ꯀꯅꯤ
ꯑꯣ ꯑꯗꯨꯐꯝ ꯗꯥꯏꯔꯦꯛ ꯆꯠꯂ ꯑꯗꯨꯝ ꯂꯩꯒ꯭ꯔꯅꯤꯕ
ꯎꯝ ꯆꯥꯕꯗ ꯆꯣꯞꯄ ꯍꯥꯏꯕꯁꯦ ꯑꯍꯥꯎ ꯕ ꯎꯕ ꯌꯥꯗꯦꯕ
ꯑꯣ ꯐꯩꯌꯦ ꯐꯩꯌꯦ ꯅꯄꯥꯟ ꯐꯔꯤ ꯀꯥꯟ ꯆꯥꯍꯧꯒꯗꯝꯅꯤ
ꯎꯝ ꯍꯧꯖꯤꯛꯀꯥꯟꯗꯤ ꯍꯤꯡ ꯍꯤꯡꯅꯤꯉꯥꯏ ꯆꯥꯕ ꯅꯠꯇ꯭ꯔꯦ ꯆꯥꯅꯤꯉꯥꯏ ꯍꯤꯡꯔꯤꯅꯤ ꯍꯧꯖꯤꯛꯀꯥꯟꯗꯤ
ꯎꯝ ꯍꯧꯖꯤꯛꯀꯥꯟꯖꯦ
ꯍꯥꯥ
ꯍꯥꯏꯔꯣ ꯍꯥꯏꯔꯣ ꯇꯥꯒꯦ
ꯒ꯭ꯌꯥꯟ ꯇꯥꯕ꯭ꯔꯣ ꯑꯩꯅ ꯍꯥꯏꯔꯤꯁꯦ
ꯇꯥꯏꯌꯦ ꯇꯥꯏꯌꯦ
ꯑꯝ ꯊꯥꯏꯅꯗꯤ ꯍꯤꯡꯅꯤꯡꯉꯥꯏ ꯆꯥꯕꯅꯦ ꯍꯧꯖꯤꯛꯀꯥꯟꯗꯤ ꯑꯗꯨ ꯅꯠꯇ꯭ꯔꯦꯕ
ꯑꯥ
ꯌꯦꯡꯂꯤꯉꯩꯗ ꯆꯥꯍꯧꯒꯗꯝꯅꯤ ꯍꯥꯏꯅꯀꯣ ꯆꯅꯤꯡꯉꯥꯏ ꯍꯤꯡꯉꯤꯅꯦꯕ ꯍꯧꯖꯤꯛꯀꯥꯟꯗꯤ
ꯃꯥꯅꯦ ꯍꯨꯖꯤꯛꯇꯤ ꯃꯥꯅꯦ ꯃꯥ ꯖꯤꯛꯇꯤ ꯆꯥꯅꯕ ꯍꯤꯡꯕꯅꯦ
ꯃꯇꯝꯒꯤ ꯑꯑꯣꯟꯕꯁꯦ ꯑꯁ
ꯎꯝ ꯑꯍꯣꯡꯕ ꯃꯌꯥꯝ ꯂꯩꯌꯦꯀꯣ ꯍꯧꯖꯤꯛ ꯀꯩ ꯍꯥꯏꯕꯅꯣ
ꯇꯥꯗꯤꯌꯦ
ꯅꯪ ꯍꯥꯏꯗꯣ ꯀꯩ ꯍꯥꯏꯕꯅꯣꯕ
ꯇꯥꯕ꯭ꯔꯣ
ꯇꯥꯏꯌꯦ
ꯀꯔꯤ ꯍꯥꯏꯕꯅꯣ
ꯅꯪꯅ ꯍꯥꯏꯗꯣ ꯃꯇꯝꯒꯤ ꯑꯍꯣꯡꯕ ꯃꯌꯥꯝ ꯂꯩꯔꯦ ꯍꯥꯏꯗꯣ
ꯑꯥ
ꯑꯗꯨ ꯀꯩꯒꯤꯅꯣꯕ
ꯅꯪꯁꯦ ꯋꯥꯉꯥꯡ ꯆꯥꯛ ꯆꯥꯗꯕ꯭ꯔꯥ ꯈꯪꯗꯦꯗ
ꯌꯥꯝ ꯇꯞꯅ ꯇꯥꯕ꯭ꯔ ꯑꯩ ꯉꯥꯡꯉꯤꯁꯦ
ꯑꯗꯨꯅꯦ ꯌꯥꯝ ꯇꯞꯅ ꯇꯥꯏ
ꯑꯣ
ꯈꯔ ꯈꯔ ꯅꯄꯥꯡꯒꯜꯗꯣ ꯀꯟꯅꯤꯡꯉꯥꯏ ꯆꯥꯛꯒꯁꯨ ꯌꯥꯝ ꯌꯥꯝ ꯆꯥꯎꯋꯣ
ꯆꯥꯛ ꯃꯌꯥꯝ ꯃꯌꯥꯝ ꯆꯥꯏꯌꯦ
ꯑꯗꯨꯒ ꯀꯔꯤꯒꯤꯅꯣ ꯋꯥ ꯄꯥꯎ ꯉꯥꯡꯕ ꯉꯝꯗ꯭ꯔꯤꯁꯦ
ꯋꯥ ꯃꯌꯥꯝ ꯉꯥꯡꯉꯦ ꯅꯪꯅ ꯇꯥꯗꯕꯩꯅꯦ
ꯎꯝ ꯑꯩꯉꯣꯟꯗ ꯑꯃꯨꯛ ꯇꯥꯏꯁꯤꯜꯂꯛꯏꯅꯦ
ꯑꯩꯅ ꯍꯥꯏ ꯑꯦ ꯍꯥꯏꯅ ꯈꯟꯕ ꯋꯥꯁꯤꯡꯁꯦ ꯀꯥꯎꯈ꯭ꯔꯦ ꯅꯪꯒꯤ ꯈꯣꯟꯖꯦꯜꯗꯣ ꯍꯥꯏꯅ ꯔꯤꯉꯩꯗ
ꯀꯩ ꯋꯥꯅꯣ ꯍꯥꯏꯔꯛꯑꯣ ꯑꯗꯨꯃꯥꯏ
ꯀꯥꯎꯈꯔꯦꯅꯤꯅꯦ
ꯅꯤꯡꯁꯤꯡꯉꯨ ꯅꯤꯡꯁꯤꯡꯉꯨ ꯀꯩꯀꯩ ꯋꯥꯅꯣ ꯍꯥꯏꯔꯛꯑꯣ
ꯈꯨꯗꯛꯇ ꯅꯤꯡꯁꯤꯡꯕ ꯉꯝꯗꯦꯅꯦ ꯕ꯭ꯔꯦꯟꯁꯦ ꯐꯝꯃꯟꯗꯅ
ꯑꯁ ꯕ꯭ꯔꯦꯟ ꯕ꯭ꯔꯦꯟꯖꯨ ꯌꯥꯝꯅ ꯁꯣꯛꯆꯜꯂꯕꯣ ꯍꯥꯏꯖꯤꯕꯣ
ꯍꯧꯖꯤꯛꯀꯥꯟꯁꯦ ꯑꯩꯁꯦ ꯅꯣꯏꯒꯤ ꯂꯣꯟꯁꯨ ꯌꯥꯝ ꯍꯩꯔꯕꯅꯦ
ꯍꯩ ꯍꯩꯖꯟꯕꯗꯣ ꯐꯩꯌꯦ ꯒꯦꯝꯗꯣ ꯅꯠꯇ꯭ꯔꯣ
ꯍꯥꯥ
ꯒꯦꯝꯅ ꯍꯩꯍꯜꯂꯛꯏ ꯅꯠꯇ꯭ꯔꯣ
ꯇꯥꯗꯦꯗ
ꯒꯦꯝꯅ ꯍꯩꯍꯜꯂꯛꯏ ꯅꯠꯇ꯭ꯔꯥ ꯍꯥꯏꯕ
ꯑꯗꯨꯅꯦ ꯌꯥꯝ ꯑꯃꯔꯣꯝꯗ ꯌꯥꯝ ꯐꯔꯦꯍꯦ
ꯑꯃꯔꯣꯝꯗꯗꯤ ꯌꯥꯝ ꯐꯩꯌꯦꯕꯀꯣ
ꯎꯝ ꯅꯣꯏꯁ ꯅꯪꯁꯨ ꯑꯩꯈꯣꯏ ꯂꯣꯟ ꯍꯩꯅꯤꯡꯉꯥꯏ ꯇꯝꯁꯜꯂꯣ
ꯅꯪꯉꯣꯟꯗꯩ ꯈꯔ ꯈꯔ ꯇꯝꯃꯗꯧꯅꯤ ꯃꯦꯁꯦꯖ ꯊꯥꯔ ꯊꯥꯔꯒ
ꯍꯣꯏ ꯇꯃꯨ ꯍꯩꯖꯤꯟꯕ ꯍꯥꯏꯕꯁꯤꯗꯤ ꯃꯥꯡꯕ ꯂꯩꯇ꯭ꯔꯦꯗꯅ
ꯃꯥꯜꯂꯦ ꯑꯗꯣ ꯅꯣꯏꯒꯤ ꯂꯣꯟꯗꯅꯦ
ꯑꯥ
ꯑꯩꯅ ꯅꯪ ꯅꯨꯡꯁꯤꯌꯦꯁꯦ ꯀꯃꯥꯏꯅ ꯍꯥꯏꯒꯦ
ꯑꯩꯈꯣꯏ ꯂꯣꯟꯗ
ꯑꯥ
ꯑꯁ ꯍꯣꯔꯦꯟ ꯍꯣꯔꯦꯟ ꯍꯥꯏꯕꯤꯒꯦꯍꯦ ꯄꯉꯥꯡ ꯉꯥꯡꯒꯅꯨꯗ ꯅꯪꯁꯨ
ꯍꯣꯔꯦꯟ ꯃꯦꯁꯦꯁꯇ ꯍꯥꯏꯔꯛꯎꯀꯣ ꯑꯗꯨꯗꯤ ꯁꯨꯝ ꯈꯪꯅꯤꯡꯕꯒꯤ ꯍꯪꯕꯅꯦꯕꯀꯣ
ꯑꯗꯣ ꯍꯣꯔꯦꯟ ꯍꯥꯏꯕꯤꯒꯦꯕ ꯐꯖꯅ
ꯍꯣꯏ ꯍꯣꯏ
ꯒꯥꯏꯅ ꯍꯥꯏꯕꯤꯒꯦ
ꯍꯣꯔꯦꯟ ꯃꯦꯁꯦꯖꯇ ꯁꯨꯒꯥꯢꯅ ꯇꯥꯛꯀꯦ ꯍꯥꯏ ꯅꯠꯇ꯭ꯔꯣ ꯍꯣꯔꯦꯟ ꯃꯦꯁꯦꯁꯇ ꯁꯨꯒꯥꯏꯅ ꯇꯥꯛꯀꯦ ꯍꯥꯏꯔꯣ
ꯍꯣꯏ ꯁꯨꯒꯥꯏꯅ ꯑꯦꯗꯒꯤ ꯖꯦꯠ ꯐꯥꯎ ꯁꯨꯒꯥꯏꯅ ꯇꯥꯛꯄꯤꯒꯦ
ꯎꯝ ꯇꯞꯄꯤꯌꯨ ꯇꯥꯛꯄꯤꯌꯨ ꯌꯥꯏꯌꯦ
ꯅꯪꯗꯤ ꯑꯩꯈꯣꯏ ꯑꯩꯈꯣꯏꯒꯤ ꯖꯥꯠ ꯄꯥꯝꯃꯤꯁꯨ ꯍꯥꯏ
ꯑꯗꯨꯅꯦ ꯑꯩ ꯅꯣꯏ ꯑꯗꯨ ꯈꯪꯖꯤꯜꯂꯗꯤ ꯐꯩꯗꯅ ꯍꯌꯦꯡ ꯑꯄꯥꯝꯕ ꯊꯦꯡꯅꯔꯗꯤ ꯂꯝꯕꯤꯗ ꯍꯦꯛꯇ ꯑꯗꯨꯃꯥꯏ ꯍꯦꯛꯇꯥ ꯍꯥꯏꯖꯜꯂꯒꯗꯤ ꯑꯩꯁꯤꯁꯨ ꯌꯥꯝ ꯍꯩꯕꯣꯢꯟ ꯈꯟꯒꯤꯗꯣꯏꯅꯦꯕ ꯅꯠꯇ꯭ꯔꯣ
ꯎꯝ ꯃꯥꯟꯅꯤ
ꯍꯩꯇꯔꯁꯨ ꯍꯩꯕꯣꯏ ꯈꯟꯒꯤꯗꯣꯏꯅꯦ ꯑꯗꯨꯅ
ꯃꯥꯅꯤ ꯃꯥꯅꯤ ꯏꯌꯥꯝꯕ ꯍꯥꯏꯒꯗ꯭ꯔꯥ ꯏꯅꯥꯎ ꯍꯥꯏꯒꯗ꯭ꯔꯅ ꯍꯥꯏꯕ ꯃꯥꯅꯤ
ꯏꯅꯥꯎ ꯀꯧꯗ ꯏꯅꯥꯎ
ꯀꯅꯥ ꯈꯪꯕꯅꯣꯗ ꯏꯌꯥꯝꯕ ꯑꯣꯏꯔꯝꯗꯅ
ꯎꯝ ꯑꯗꯣ ꯅꯪꯗꯤ ꯌꯨꯝ ꯄꯥꯜꯂꯦꯗꯅ
ꯌꯨꯝ ꯄꯥꯜꯂꯁꯨ
ꯅꯣꯏ ꯅꯣꯏ ꯖꯥꯇꯤ ꯈꯔ ꯈꯔ ꯊꯦꯡꯅ ꯑꯗꯨꯝ ꯅꯨꯄꯤ ꯊꯤꯒꯜꯂꯤꯗꯅ
ꯎꯝ ꯈꯣꯏꯗꯤ ꯗꯨꯝ ꯊꯦꯡ ꯊꯦꯡ ꯊꯤꯒꯜꯂꯦ
ꯑꯩꯈꯣꯏꯗꯤ ꯃꯃꯤꯠ ꯄꯥꯡꯊꯣꯛꯄꯒ ꯌꯨꯝ ꯄꯥꯟꯕꯒ ꯊꯤꯕꯒ
ꯃꯤꯠ ꯄꯥꯡꯊꯣꯔꯛꯄꯒ ꯗꯨꯝ ꯄꯥꯜꯂꯦꯕ
ꯍꯣꯏ ꯃꯁꯥꯗ ꯀꯔꯤ ꯀꯔꯤ ꯂꯩꯕ꯭ꯔꯥ ꯍꯥꯏꯕ ꯐꯥꯎ ꯂꯩꯇ꯭ꯔꯤꯀꯥꯟꯁꯤꯗ ꯌꯨꯝ ꯄꯥꯟꯕꯒ ꯑꯗꯨ ꯑꯗꯨ ꯄꯥꯜꯂꯝꯅꯤꯅ ꯅꯨꯄꯤꯁꯨ ꯊꯥꯛꯄ ꯉꯝꯗꯔꯦ
ꯉꯟꯅ ꯄꯟꯖꯜꯂꯝꯅꯤꯅ ꯀꯣ
ꯑꯗꯨꯅꯦ
ꯉꯟꯇꯥ ꯄꯥꯜꯂ꯭ꯕꯅꯤꯅ ꯅꯨꯄꯤꯕꯧ ꯊꯥꯛ ꯉꯝꯗ꯭ꯔꯤ ꯀꯥꯟꯗ ꯃꯌꯨꯝ ꯄꯥꯟꯖꯤꯜꯂꯦ
ꯑꯗꯨꯅꯤ ꯑꯗꯨꯅ ꯒ꯭ꯌꯥꯟ ꯇꯥꯎꯋꯣꯍꯦ ꯅꯣꯏꯗꯤ
ꯑꯩꯈꯣꯏꯗꯤ ꯇꯥꯏꯗ
ꯎꯝ ꯅꯆꯦ ꯑꯩꯅ ꯍꯥꯏꯔꯤꯁꯦ ꯒ꯭ꯌꯥꯟ ꯇꯥꯎ ꯍꯥꯏꯁ
ꯃꯥꯅꯦ ꯃꯥꯅꯦ ꯏꯆꯦꯅ ꯍꯥꯏꯕ ꯏꯟꯗꯧꯅꯤ ꯅꯠꯇ꯭ꯔꯥ
ꯃꯥꯅꯤ
ꯏꯆꯦꯒ ꯑꯉꯥꯡꯒꯩꯒ ꯇꯨꯝꯃꯤꯔꯣ
ꯍꯣꯏ
ꯎꯝ ꯅꯣꯡ ꯆꯨꯕ꯭ꯔꯣ ꯑꯗꯨꯗꯕꯣ
ꯑꯁ ꯍꯧꯖꯤꯛꯇꯤ ꯆꯨꯗꯦꯗ ꯉꯁꯥꯏꯗꯤ ꯌꯥꯝ ꯀꯔꯤ ꯍꯥꯏꯁꯦꯔ ꯀꯟꯅ ꯆꯨꯔꯝꯃꯒ ꯃꯤꯅꯤꯠ ꯑꯅꯤ ꯑꯍꯨꯝ ꯆꯨꯔꯝꯃꯒ ꯇꯣꯛꯈ꯭ꯔꯦ
ꯎꯝ ꯑꯗꯨꯗꯤ ꯃꯄꯥꯟꯗꯒ ꯑꯝ ꯊꯣꯛꯇ꯭ꯔꯦꯅꯀꯣ
ꯊꯣꯛꯇ꯭ꯔꯦ ꯑꯩꯈꯣꯏꯒꯤ ꯑꯩꯈꯣꯏꯒꯤ ꯖꯦꯒꯥꯗꯨ ꯈꯛꯇꯪ ꯑꯣꯏꯔꯦ ꯑꯩꯈꯣꯏꯒꯤ ꯒꯦꯠ ꯃꯄꯥꯟꯗ ꯉꯁꯤꯒꯤ ꯁꯨꯛꯊꯣꯛ ꯊꯣꯛꯇꯦ
ꯎꯝ
ꯏꯊꯟꯗ ꯀꯥꯟꯁꯦ ꯈꯪꯗꯦꯅꯦ ꯃꯄꯥꯟꯁꯨ ꯊꯣꯛꯅꯤꯡꯗ꯭ꯔꯦ
ꯎꯝ ꯍꯝ